ꯂ ꯇꯔ
ꯍ
ꯇ ꯇꯕ ꯑ ꯇꯕ ꯎꯝ
ꯀ
ꯑꯩꯅ ꯇꯌꯦꯦ
ꯀꯩꯗꯧ ꯇꯌꯦ ꯇꯌꯦ
ꯑꯦꯗ ꯑꯣꯏꯔꯅꯣ ꯑꯗꯨꯅ
ꯀꯔꯤ ꯆꯨꯝꯅ ꯂꯩꯔꯤꯗꯁ ꯀꯔꯤꯁꯨ ꯇꯧꯗꯣꯏꯕ ꯁꯥꯕꯒꯤ ꯃꯄꯥꯟꯅ ꯂꯩꯕ
ꯀꯦ
ꯉꯁꯤ ꯑꯦꯛꯖꯥꯝ ꯊꯥꯕ ꯆꯠꯄ ꯑꯦꯛꯖꯥꯝ ꯊꯥꯕ ꯆꯠꯄ
ꯑꯥ ꯑꯣ ꯅꯨꯡꯉꯥꯏꯔꯣꯏ ꯑꯦꯖꯝꯗꯤ ꯍꯨꯃꯔ ꯑ ꯆꯗ
ꯅꯨꯡꯉꯥꯏꯔꯦ ꯅꯨꯡꯉꯥꯏꯔꯦ ꯍꯥꯏꯗꯣꯏꯕ ꯀꯩꯗꯧꯅꯣ ꯅꯪꯗꯤ
ꯁꯇ ꯑꯗꯝ ꯃ
ꯑꯣꯝ
ꯍꯌꯦꯌꯦꯗ ꯄꯥ ꯆꯅꯦꯉ
ꯍꯌꯦꯡꯗꯤ ꯀꯔꯤꯁꯨ ꯇꯧꯔꯔꯣꯏꯗꯅ ꯍꯌꯦꯡ ꯍꯌꯦꯡꯗꯤ ꯀꯔꯤꯁꯨ ꯇꯧꯔꯣꯏꯕ ꯀꯔꯤ ꯇꯧꯅꯤꯡꯉꯥꯏꯁꯨ ꯂꯩꯇꯦꯕ
ꯅꯪ ꯄꯒꯣ ꯄꯥꯏ ꯑꯦꯗꯣ
ꯕꯣ ꯍꯥꯏꯔꯣ
ꯍꯣꯏ
ꯑꯁ ꯕꯣꯜꯗꯤ ꯐꯖꯅ ꯌꯦꯡꯕꯅꯤꯍꯦ
ꯌꯦ ꯇꯧ ꯃꯥ ꯇꯪ ꯌꯦ ꯄꯥꯟꯗꯕ ꯐ
ꯑꯁ ꯑꯦꯛꯖꯥꯝ ꯂꯩꯔꯁꯨ ꯀꯔꯤꯔꯥ ꯕꯧ ꯌꯦꯡꯗ꯭ꯔꯗꯤ ꯂꯩꯕ ꯅꯨꯡꯉꯥꯏꯇꯕꯗꯣ ꯄꯦꯟꯗꯕꯗꯣ
ꯎꯝ ꯌꯥꯅꯤ
ꯑꯗꯨꯝ ꯇꯧꯕ
ꯑꯉꯁ ꯃꯗ ꯋꯥ
ꯍꯥꯟꯅ ꯇꯨꯝꯕ ꯌꯥꯗꯅ ꯍꯥꯟꯅ ꯇꯨꯝꯃ ꯌꯥꯏꯗꯅ ꯑꯃꯨꯛꯀ
ꯍꯪꯕꯅꯤ ꯍꯥꯏꯗꯣ ꯌꯥꯕ ꯇ ꯍꯥꯏ
ꯑꯂꯥ꯭ꯔꯝ ꯊꯝꯔꯒ ꯕꯣꯔ ꯌꯦꯡꯕ ꯃꯇꯝꯗ ꯑꯃꯨꯛꯀ ꯍꯧꯒꯠꯄ ꯌꯥꯏꯗꯅ ꯅꯪ ꯕꯣꯜ ꯕꯣꯜꯁꯦ ꯌꯦꯡꯅꯤꯡ ꯌꯦꯡꯅꯤꯡꯉꯁꯨ ꯀꯔꯤꯔ ꯐꯨꯜ ꯏꯟꯇ꯭ꯔꯦꯁꯇꯤ ꯂꯩꯇꯕ ꯃꯥꯜꯂꯦ
ꯑꯩꯅꯥ
ꯑꯥ
ꯄꯔꯤꯟꯁꯦꯁ ꯅꯦꯍꯦ
ꯑꯥꯍꯥ ꯍꯥ
ꯌꯥꯝꯅ ꯂꯩ ꯅ ꯂꯗ ꯄ
ꯎꯝ ꯍ ꯅꯪ ꯀꯔꯝꯕ ꯇꯤꯟꯗꯣꯁꯨꯄꯣꯔꯠ ꯇꯧꯕ
ꯌꯥꯝꯕ
ꯀꯔꯝꯕ ꯇꯗ ꯁꯄꯣꯔ ꯋꯥꯕ
ꯇꯧꯦ
ꯑ ꯄꯣꯇꯣꯒꯜꯗ ꯑꯣꯄꯄꯥ ꯂꯥꯏꯔꯣꯦ
ꯀꯌꯥꯕ
ꯄꯣꯔꯇꯨꯒꯜꯗꯤ ꯎꯄꯥꯏ ꯂꯩꯔꯔꯣꯏꯕ
ꯂꯩ ꯌꯥꯝꯝ ꯈꯤ ꯌꯥꯝꯝ ꯈꯪꯕꯒꯤꯗ
ꯐ꯭ꯔꯥꯟꯁꯒ ꯄꯣꯂꯤꯇꯤꯀꯦꯜ ꯇꯧꯗꯣꯏꯅꯦꯕ ꯐ꯭ꯔꯥꯟꯁꯒ ꯄꯣꯔꯇꯨꯒꯜ ꯇꯧꯗꯣꯏꯅꯦꯕ ꯀꯔꯤꯔꯥ ꯔꯥꯎ ꯑꯣꯐ ꯊꯥꯔꯠ ꯔꯥꯎꯟ ꯑꯣꯐ ꯁꯤꯛꯁꯇꯤꯟꯗꯣ
ꯀꯣ ꯇꯨ ꯋꯥꯅ
ꯔꯣꯅꯥꯜꯗꯣ ꯐꯦꯟꯁ ꯅꯅꯦꯅ
ꯃꯥꯅꯤ
ꯑꯩꯗꯤ ꯄꯨꯔꯥ ꯍꯥꯝꯃꯦ ꯁꯤꯅꯤ ꯑꯥꯔꯖꯦꯟꯇꯤꯅꯥꯅꯦ ꯑꯩ ꯄꯤꯗꯁꯨ ꯀꯔꯤꯗ ꯇꯧꯕꯗꯣ
ꯅꯪꯒꯤ ꯄꯣꯁꯅ
ꯍꯥꯥ
ꯣꯁꯅꯥꯕ ꯍꯥꯏꯦꯖ꯭ꯔ
ꯕꯣꯜꯁꯦ ꯁꯅꯕ ꯍꯥꯏꯗꯦꯗ ꯑꯗꯨꯝ ꯑꯣꯏꯔꯁꯨ ꯀꯔꯤꯔꯥ ꯕꯣꯜꯗꯩꯁꯨ ꯑꯗꯨꯝ ꯁꯥꯟꯅꯏꯗ ꯆꯛꯇꯥꯔꯔꯕꯣꯅ
ꯍꯣꯏ ꯆꯥꯂꯦ ꯌꯥꯪꯒꯦ
ꯋꯥꯠꯂꯤꯦꯗ ꯊꯣꯡꯕꯁꯨ ꯍꯧꯗ꯭ꯔꯤꯗ ꯈꯪꯗꯦ ꯀꯔꯤ ꯌꯦꯟꯁꯥꯡ ꯊꯣꯡꯁꯤꯔꯥ ꯍꯥꯏꯕꯗꯨꯁꯨ
ꯑ ꯁꯣꯅꯤꯉꯔ
ꯍꯣꯏ ꯍꯣꯏ ꯑꯩ ꯏꯊꯟꯇ ꯂꯩꯕꯀꯣ
ꯎꯝ ꯇ ꯂꯝ ꯑꯃꯅꯤ ꯇ ꯂꯝ ꯑꯃꯅꯤ ꯃ
ꯑꯁꯤ ꯃꯔꯥ ꯃꯔꯥꯡꯗꯤ ꯊꯣꯡꯅꯤꯡꯗꯦ ꯋꯤꯟꯇꯔꯗ ꯋꯤꯟꯇꯔꯒꯨꯝꯕꯗꯗꯤ ꯑꯛ ꯊꯣꯡꯅꯤꯡꯗꯦꯕ
ꯑꯣ
ꯃꯣꯏ ꯏꯝꯐꯥꯜ ꯁꯤꯗꯤ ꯂꯣꯏꯔꯦ ꯁꯥꯕꯅ ꯀꯣ ꯀꯌꯥꯝ ꯁꯥꯏ ꯅꯪꯗꯤ ꯀꯔꯤ ꯒꯦꯝ ꯁꯅꯥꯕ ꯍꯩꯒꯦ
ꯒꯦꯝ ꯍꯥꯏꯁꯦ ꯃꯣꯕꯥꯏꯜ ꯃꯣꯕꯥꯏꯜ ꯒꯦꯝꯒꯨꯝꯕꯗꯔꯥ
ꯍꯣꯏ ꯌꯥꯏ ꯑꯗꯨ ꯑꯣꯏꯔꯁꯨ ꯑꯇꯣꯞ ꯑꯇꯣꯞꯄ ꯒꯝ ꯁꯨ
ꯑ ꯀꯔꯤꯅꯣ ꯑꯩꯗꯤ ꯕꯦꯠꯃꯤꯟꯇꯟ ꯕꯦꯠꯃꯤꯟꯇꯟꯒ ꯑ ꯐꯨꯠꯕꯣꯜꯁꯦ ꯑꯗꯨꯝ ꯍꯦꯟꯅ ꯁꯥꯅꯩꯗ
ꯎꯝ ꯌꯥꯝ ꯐꯩꯅꯦ ꯑꯗꯨ ꯁꯥꯅꯕꯥ ꯍꯩꯕꯗꯣ
ꯕꯦꯠꯃꯤꯟꯇꯟ ꯏꯟꯇꯔꯦꯁ ꯂꯩꯕ꯭ꯔꯥ ꯅꯪ
ꯏꯟꯇꯔ ꯀꯌꯥ ꯂ ꯑꯗꯣ ꯀꯌꯥꯗꯤ ꯁꯅꯗꯦ ꯑꯩꯈꯣꯏ ꯌꯥꯗ ꯐꯥꯇ ꯌꯥ ꯑꯇꯣꯞꯄꯁꯅꯥꯃ ꯇ
ꯎ
ꯇꯥꯕ꯭ꯔꯥ
ꯍꯣꯏ ꯍꯣꯏ
ꯅꯗꯤ ꯑꯦꯔ ꯑꯣ꯭ꯔꯝꯕ ꯀꯥꯥꯟꯗ ꯁꯅ ꯍꯥꯀꯦ
ꯑ ꯑꯩꯗꯤ ꯀꯔꯤ ꯏꯚꯤꯅꯤꯡꯗ ꯑꯗꯨꯝ ꯁꯥꯟꯅꯕ ꯆꯠꯂꯦ ꯃꯣꯔꯅꯤꯡ ꯃꯣꯔꯅꯤꯡꯒ ꯏꯚꯤꯅꯤꯡꯗꯣ
ꯎꯝ
ꯍꯟꯗꯛꯇꯤ ꯕꯦꯠꯃꯤꯟꯇꯟ ꯈꯛꯇꯅꯤꯗ ꯁꯅꯥ ꯔꯤꯁꯦ
ꯑꯣ ꯌꯥꯅꯤꯡꯗꯕꯒꯤꯔꯣ ꯋꯥꯔ ꯄ꯭ꯔꯣꯕꯅ ꯌꯥꯝ
ꯍꯥꯥ
ꯑꯦꯖꯥꯎꯗ ꯍꯔ ꯊꯥꯕ ꯆꯗ ꯑꯋꯥ ꯄꯒꯁ ꯃꯁꯂꯦ
ꯑ ꯋꯥꯕꯗꯤ ꯋꯥꯕꯅꯦ ꯋꯥꯔꯁꯨ ꯁꯅꯥꯗ꯭ꯔꯗꯤ ꯇꯨꯝꯕꯁꯨ ꯅꯨꯡꯉꯥꯏꯇꯕꯗꯣ
ꯑꯣ ꯀ ꯑꯁꯁꯥꯏ ꯇ ꯄꯥ ꯑꯗꯨ ꯇꯥꯃꯁꯤ ꯑꯈꯥꯕꯅꯤ ꯆꯥꯔꯒꯒꯥꯊ ꯒꯥꯊ ꯑ ꯆ
ꯃꯥꯅꯦ ꯃꯅꯦ
ꯅꯨꯡꯗꯥꯡ ꯅꯥ ꯕꯥꯜ ꯑ ꯀꯅꯥ ꯀꯅꯥꯒꯅꯤꯅ ꯐꯨꯠꯕꯣꯜꯗꯣ
ꯑ ꯏꯃꯥꯟꯅꯕꯒ ꯑꯩ ꯑ ꯌꯦꯡꯕꯗꯤ ꯌꯦꯡꯉꯤꯗ ꯑꯗꯨꯝ ꯑꯗꯨ ꯑꯣꯏꯔꯁꯨ ꯀꯔꯤꯗ ꯑꯩ ꯏꯃꯥꯟꯅꯕꯒꯩꯒ ꯑꯗꯨꯝ ꯌꯦꯡꯕꯅꯦꯕ
ꯑ
ꯑꯁ ꯀꯔꯤꯔ ꯑꯩ ꯑ ꯔꯦꯟꯠ ꯂꯩꯕꯅꯤꯅꯀꯣ
ꯎꯝ
ꯑꯩꯈꯣꯏ ꯌꯨꯝꯕꯨꯒꯨꯝꯕ ꯑꯗꯨꯝ ꯃꯤ ꯌꯥꯝ ꯆꯥꯡꯅ ꯉꯥꯛꯈ꯭ꯔꯦꯅ ꯌꯦꯡꯕꯗꯣ ꯃꯣꯏꯁꯨ ꯄꯥꯝꯅꯕ ꯑꯗꯨꯒꯤ ꯍꯟꯗꯛꯇꯤ ꯑꯩꯗꯤ ꯐꯣꯟꯗ ꯑꯗꯨꯝ ꯏꯟꯊꯜꯗ ꯌꯦꯡꯉꯤꯅꯦ ꯅꯪꯗꯤ ꯍꯥꯥ ꯅꯪꯗꯤ ꯀꯅꯥ ꯀꯅꯥꯣ ꯌꯦꯡꯉꯤꯅꯣ ꯌꯦꯡꯒꯦ ꯇꯧꯕ
ꯃꯤ ꯌꯥꯒ ꯑꯥ
ꯎꯝ ꯐꯚ ꯐꯥꯏ ꯐꯥꯏꯣ
ꯎꯝ
ꯉꯁꯤꯗꯤ ꯀꯔꯤ ꯇꯧꯔꯒ ꯂꯩꯔꯦꯅ
ꯀꯦꯁ ꯑꯣꯏꯅꯤꯡꯗ ꯀ ꯀꯩꯦ ꯠꯇ ꯑꯗꯨꯝꯣꯜꯦꯗ ꯍꯣꯦꯕꯁꯨꯣ ꯊ ꯗ
ꯅꯪ ꯂꯥꯏꯔꯤꯛ ꯇꯝꯕ꯭ꯔꯥ ꯍꯥꯥ ꯍꯥ
ꯑ ꯑ
ꯅꯪ ꯍꯧꯖꯤꯛꯀꯥꯟꯁꯨ ꯂꯥꯏꯔꯤꯛ ꯇꯝꯃꯤꯔꯣ
ꯑ
ꯑ ꯇꯥꯏ ꯇꯥꯏ ꯇꯥꯟꯗ꯭ꯔꯦ
ꯎꯝ ꯁꯤ ꯌꯒꯨꯝ ꯃꯥꯗꯤ ꯆꯥꯕ꯭ꯔꯣ
ꯑ
ꯁꯤꯡꯖꯨꯒꯨꯝꯕ ꯆꯥꯕ꯭ꯔꯥ ꯍꯥꯏꯕ
ꯑꯁ ꯐꯦꯕꯔꯥꯏꯠ ꯉꯥꯛꯇꯅꯤꯅꯦ
ꯑꯣ ꯁꯦꯝꯃꯒ
ꯁꯦꯝꯕꯒꯨꯝꯕ ꯍꯩꯁꯦ ꯀꯔꯤꯔꯥ ꯇ꯭ꯔꯥꯏ ꯇꯧꯅꯤꯡꯕ꯭ꯔꯣ ꯆꯥꯒꯦꯔꯣ ꯁꯦꯝꯕꯤꯔꯣ
ꯎ ꯑꯩꯁꯨ ꯁꯦꯝ ꯁꯦꯝꯕ ꯍꯥꯏꯌꯦ
ꯅꯪꯖ
ꯎꯃꯤ ꯌꯥꯗ ꯂꯩꯒꯦꯥꯎ ꯃꯤ ꯌꯥ ꯇꯗꯤ ꯍꯥꯎꯗ ꯄꯣ ꯃ ꯌꯥ ꯌꯥꯦ
ꯃꯤꯃꯤ ꯌꯥꯎꯗ꯭ꯔꯁꯨ ꯑꯩꯈꯣꯏ ꯑꯩꯈꯣꯏ ꯑꯩꯈꯣꯏ ꯈꯨꯟ ꯑꯩꯈꯣꯏ ꯈꯨꯟꯗꯒꯤ ꯁꯦꯝꯕ ꯏꯁꯇꯥꯜꯁꯦ
ꯍꯣꯏ
ꯁꯦꯝꯃꯗꯤ ꯅꯪ ꯍꯥꯎꯕꯅꯦꯕ
ꯑꯣ ꯅꯔꯅ ꯀ ꯀ ꯀꯃꯥꯏ ꯀꯝ ꯀꯃꯥꯏ ꯀ ꯃꯥꯥꯏ ꯉꯁꯦꯦꯝ ꯀ
ꯁꯤꯁꯦ ꯌꯔꯨꯝꯒ ꯀꯔꯤ ꯀꯔꯤꯔꯥ ꯚꯤꯖꯤꯇꯦꯕꯜꯁ ꯈꯔ ꯍꯥꯞꯆꯤꯜꯂꯒ ꯇꯧꯕꯅꯦ ꯃꯪꯒꯜ ꯃꯪꯒꯜ ꯃꯔꯨꯗꯣ
ꯑꯥ
ꯐꯕ ꯌꯥꯝ ꯍꯥꯎꯕꯅꯦ
ꯑꯣ ꯍꯥꯎꯒ
ꯎꯝ ꯃꯤꯃꯤ ꯍꯥꯞꯄꯒ ꯀꯔꯤꯔꯥ ꯇꯧꯕꯗꯨꯁꯨ ꯍꯧꯕꯗꯤ ꯍꯧꯋꯦ ꯑꯗꯨ ꯑꯣꯏꯔꯁꯨ ꯀꯔꯤꯔꯥ ꯗꯨꯀꯥꯟꯒꯤ ꯗꯨꯀꯥꯟ ꯁꯦꯝꯦꯟꯐꯝꯗ ꯆꯠꯂꯗꯤꯦ ꯃꯤꯃꯤꯗꯤ ꯍꯥꯞꯇꯦꯕ
ꯑꯥ
ꯑꯩꯈꯣꯏꯒꯨꯝꯕ ꯑꯩꯈꯣꯏ ꯏꯁꯥ ꯏꯁꯅ ꯀꯔꯤꯅ ꯁꯦꯝꯂꯒ ꯆꯥꯕꯗꯤ ꯃꯤ ꯍꯥꯞꯄ꯭ꯔꯗꯤ ꯑꯩꯈꯣꯏꯗꯤ ꯆꯥꯕ ꯍꯥꯏ ꯀꯦꯗꯗ
ꯃꯥ ꯅꯨꯅꯤꯅꯤꯅ ꯌꯥꯝ ꯖꯟ ꯑꯣꯏꯅꯦ ꯐꯥꯏ ꯀ ꯂ ꯑꯣꯏ
ꯑꯩ ꯅꯪ ꯑꯩ ꯀꯔꯤꯔꯥꯅ ꯅꯪ ꯃꯈꯣꯟ ꯅꯪ ꯃꯈꯣꯟ ꯇꯥꯔꯀꯥꯟꯗ ꯀꯔꯤꯔꯥ ꯅꯪ ꯅꯪꯉꯣꯟꯗ ꯈꯪꯅꯕꯒꯨꯝ ꯇꯧꯋꯤꯅꯦ ꯎꯝ
ꯑ ꯍꯪ ꯑꯣꯏꯣꯏꯗ ꯌꯥꯕ꯭ꯔ
ꯍꯣꯏ ꯍꯣꯏ
ꯀ
ꯈꯪꯒꯋꯥꯔ
ꯎꯝ
ꯈꯪꯂꯝꯝꯕꯁꯨ ꯌꯥꯏꯗ ꯈꯪꯔꯝꯗ꯭ꯔꯁꯨ ꯌꯥꯏ
ꯎꯝ
ꯀꯩꯅ ꯅꯪ
ꯅꯪꯅ ꯏꯥꯛ ꯏꯟꯁꯥꯡ ꯊꯣꯡꯕꯗꯣ ꯀꯔꯝꯕ ꯏꯁꯟꯥꯡ ꯊꯣꯡꯕ ꯍꯥꯏꯒꯦ
ꯑꯦ ꯂꯣꯏꯦ
ꯍꯥꯥ ꯌꯥꯝꯅ ꯂꯕ ꯇꯣꯄꯗꯒ
ꯑꯦ ꯑꯩꯗꯤ ꯌꯦꯟꯖꯥꯡꯒꯨꯝꯕ ꯊꯣꯡꯕꯁꯦ ꯌꯥꯝ ꯂꯣꯏ ꯍꯥꯏꯌꯦꯕ
ꯑ ꯅꯪ ꯐꯗ ꯐꯗꯦ ꯇꯅꯤꯦ ꯀꯔꯤꯗꯔꯥ
ꯍꯥ
ꯅ ꯅ